ꯂꯣ ꯒꯥꯏꯁ
ꯍꯜꯂꯣ ꯇꯥꯏꯀꯣ
ꯇꯥꯏꯀꯣ
ꯇꯥꯏ ꯇꯥꯏ ꯇꯔꯗꯤ ꯇꯥꯏ ꯍꯦꯛꯇ ꯍꯥꯏꯖꯤꯜꯂꯨꯀꯣ ꯄꯠꯇꯠꯄ ꯌꯥꯎꯕꯅꯦ ꯃꯤ ꯈꯔ
ꯃꯤ ꯈꯔ ꯄꯥꯈꯠꯂꯒ ꯁꯤꯒꯦ ꯁꯤꯒꯦ ꯇꯧꯕ ꯈꯣꯏꯖꯨ ꯂꯩꯕꯅꯦ
ꯍꯩꯁ ꯄꯥꯟꯒꯦ ꯄꯥꯟꯒꯦ ꯇꯧꯕꯁꯨ ꯌꯥꯎꯋꯤꯀꯣ ꯌꯥꯏꯅ
ꯑꯩ ꯌꯥ
ꯏꯁꯩ ꯈꯔ ꯈꯔ ꯁꯛꯑꯣꯀꯣ
ꯏꯁꯩꯒꯦ
ꯍꯥꯏꯕꯗꯤ ꯇꯨꯃꯤꯟꯅ ꯂꯩꯕꯤꯒꯅꯣ ꯎꯝ ꯍꯣꯏ ꯎꯝ ꯇꯧꯔꯒ ꯂꯩꯌꯣ ꯍꯥꯏꯕꯗꯣ ꯑꯩꯉꯣꯟꯗꯒꯤ ꯅꯪꯅ ꯍꯦꯟ ꯍꯦꯟꯖꯤꯜꯂꯛꯄꯗꯣ
ꯄꯥꯈꯠꯇ꯭ꯔꯅꯦ ꯆꯥꯛ ꯏꯟꯖꯥꯡ ꯊꯣꯡꯗꯧ ꯃꯥꯟꯗ꯭ꯔꯦ ꯅꯪꯒꯤꯁꯦ ꯉꯁꯤꯗꯤ
ꯊꯣꯡꯗ꯭ꯔꯤꯌꯦ ꯈꯪꯗꯦ ꯑꯩꯈꯣꯏ ꯃꯥꯗꯨ ꯀꯗꯥꯏꯗꯅꯣꯝꯃ ꯊꯣꯛꯈꯤꯕ ꯃꯥꯜꯂꯦ
ꯑꯗꯨ ꯅꯣꯏ ꯆꯦꯗꯤ ꯊꯣꯡꯉꯔꯣꯏ
ꯈꯣꯏ ꯆꯦꯗꯤ ꯆꯥꯒ꯭ꯔꯕ ꯃꯥꯜꯂꯦ
ꯏꯁ ꯀꯗꯥꯏꯗꯒꯤ
ꯎꯝ ꯃꯥꯗꯤ ꯃꯈꯥꯗ ꯆꯥꯕꯅꯦ
ꯑꯣ ꯀꯩꯒꯤ ꯇꯣꯉꯥꯟ ꯆꯥꯏꯖꯦ
ꯃꯥ ꯑꯈꯣꯏ ꯏꯅꯝꯕꯗꯣ ꯃꯠ ꯌꯥꯝ ꯃꯤ ꯌꯥꯝ ꯂꯩꯇꯕꯀꯣ
ꯑꯥ ꯂꯩꯃꯤꯟꯅꯕ
ꯑꯗꯨꯒꯤ ꯆꯥꯛ ꯆꯥꯃꯤꯟ ꯑꯗꯨꯝ ꯆꯥꯃꯤꯟꯅꯩꯌꯦ ꯃꯥꯗꯤ
ꯑꯣ ꯌꯥꯝ ꯀꯣ
ꯑꯗꯨꯒꯤꯅꯦ
ꯑꯗꯨ ꯑꯣꯏꯔꯗꯤ ꯅꯪ ꯑꯃꯨꯛ ꯊꯣꯡꯗꯧ ꯃꯥꯜꯂꯦ ꯅꯪꯗꯤ
ꯑꯩꯁꯦ ꯅꯥꯔꯦꯕꯁꯦ ꯈꯣꯏꯃꯥꯅ ꯈꯪꯒ꯭ꯔꯕꯅꯦ ꯗꯣ ꯈꯪꯗꯦ
ꯍꯤꯗꯥꯛ ꯂꯩꯕ ꯆꯠꯂꯤꯔꯥ ꯅꯠꯇ꯭ꯔꯒ ꯀꯩꯅꯣ ꯗꯨꯀꯥꯟꯗ ꯊꯣꯛꯈꯤꯕ ꯃꯥꯜꯂꯦ ꯐꯤꯗꯥꯛ ꯆꯥꯥꯁꯜꯂꯣ ꯍꯥꯏꯔꯝꯃꯦ
ꯑꯥ ꯍꯤꯗꯥꯛ ꯆꯥꯁꯤꯜꯂꯣ ꯍꯥꯏꯒ ꯍꯤꯗꯥꯛꯇꯤ ꯄꯤꯔꯝꯕ꯭ꯔꯥ
ꯆꯥꯁꯦ ꯆꯥꯁꯟ ꯆꯥ ꯍꯤꯗꯥꯛ ꯑꯃ ꯆꯁꯦ ꯍꯥꯏꯕ꯭ꯔꯥ ꯀꯩꯅꯣꯝꯃ ꯍꯥꯏꯔꯝꯕ ꯅꯦ ꯀꯥꯎꯒ꯭ꯔꯦ ꯇꯥ ꯐꯖꯟꯅ ꯇꯥꯍꯧꯗ꯭ꯔꯦ ꯂꯩꯔꯝꯒꯗ꯭ꯔꯥ ꯈꯪꯗꯦ ꯑꯦꯂꯔꯖꯤꯒꯤꯗꯤ ꯂꯩꯔꯝꯒꯅꯤ ꯑꯗꯨꯒ ꯀꯩ ꯑꯇꯩꯗꯤ ꯂꯩꯔꯝ ꯈꯪꯗꯦ ꯍꯤꯗꯥꯛꯁꯦ
ꯑꯍꯥꯎꯕ
ꯑꯥꯍꯥꯎ ꯑꯩꯁ ꯎꯝ ꯑꯍꯥꯎꯕꯃꯨꯛ ꯆꯥꯎ
ꯑꯁ ꯃꯤꯗꯤ ꯋꯥꯈꯟ ꯅꯨꯡꯉꯥꯏꯔꯝꯒꯅꯤꯀꯣ ꯑꯩ ꯊꯋꯥꯏꯁꯦ ꯆꯥꯛꯑꯦꯀꯣ
ꯀꯩꯒꯤ ꯆꯥꯛꯢꯅꯣ ꯑꯩꯅ ꯀꯦꯔꯣꯁꯤꯟ ꯍꯩꯖꯤꯜꯂꯨꯔꯥ
ꯍꯩꯖꯤꯜꯂꯣ ꯃꯩꯗꯨꯒ ꯇꯪ ꯊꯥꯕꯤꯔꯛꯑꯣ ꯌꯥꯔꯦ
ꯑ ꯅꯨꯡꯁꯤꯠ ꯈꯔ ꯐ꯭ꯔꯨ ꯐ꯭ꯔꯨ ꯇꯧꯔꯒ ꯀꯩꯅꯣ ꯀꯦꯔꯣꯁꯤꯟ ꯆꯥꯏꯁꯤꯜꯂꯗꯤ
ꯀꯦꯔꯣꯁꯤꯟꯖꯨ ꯆꯥꯏꯒꯦꯔꯥ ꯄꯦꯇ꯭ꯔꯣꯟ ꯆꯥꯏꯒꯦꯔꯥ ꯃꯩꯈꯦꯠꯇꯨꯇꯪ ꯊꯤꯠ ꯂꯥꯎꯔꯣ
ꯑ ꯑꯗꯨꯃꯥꯏ ꯇꯧꯕꯤꯔꯝꯃꯣꯔ ꯅꯪ
ꯇꯧꯕꯤꯔꯝꯃꯣ
ꯅꯪ ꯈꯦꯠꯂꯨꯔꯥꯒ ꯇꯧꯔꯗꯤ ꯅꯪ ꯈꯦꯠꯂꯨꯔꯥ
ꯍꯦꯞ ꯍꯦꯞꯄꯤ ꯑꯦꯟꯗꯤꯡ ꯑꯣꯏꯒ꯭ꯔꯒꯦ ꯍꯧꯖꯤꯛ
ꯑ
ꯅꯣꯛꯅ ꯅꯣꯛꯅ ꯀꯥꯏꯅꯔꯁꯦꯗꯣ
ꯑꯩꯍꯥ
ꯈꯣꯏꯖꯦ ꯅꯣꯡꯉꯥꯟꯚꯧ ꯃꯤꯔꯦꯝ ꯑꯣꯏꯔ ꯂꯩꯔꯦꯀꯣ ꯇꯨꯝꯃꯝꯗꯥꯏꯁꯨ ꯑꯗꯨꯝ ꯐꯣꯟꯗꯤ ꯌꯦꯡꯉꯅꯤ ꯌꯦꯡꯉꯅꯤ ꯌꯦꯡꯉꯅꯤ
ꯎꯝ ꯋꯣꯢ ꯃꯤꯔꯦꯝꯖꯦ ꯑꯩꯗꯤ ꯅꯍꯥꯟꯗꯒꯤ ꯑꯗꯨꯝ ꯃꯤꯔꯦꯝ ꯑꯣꯏꯔꯦꯗ ꯅꯪꯗꯤ ꯑꯣꯏꯕ꯭ꯔꯥ ꯑꯣꯏꯗꯕ꯭ꯔꯥ ꯈꯪꯗꯦ
ꯑꯩꯁꯨ ꯑꯣꯏ ꯑꯩꯗꯤ ꯍꯧꯖꯤꯛꯇꯤ ꯈꯔ ꯁꯤ ꯀꯩꯅꯣ ꯇꯧꯕꯒꯤ ꯈꯔ ꯐꯣꯟꯒ ꯇꯧꯕꯩ ꯋꯥꯅꯦꯕ
ꯑꯥ
ꯑꯇꯩꯗꯤ ꯑꯩ ꯀꯩꯝ ꯇꯧꯗꯦ ꯐꯣꯟ ꯌꯦꯡꯉꯦ ꯐꯤꯂꯝ ꯌꯦꯡꯉꯦ ꯑꯉꯥꯡꯒ ꯉꯍꯥꯛ ꯋꯥꯔꯀꯥꯟꯗ ꯑꯉꯥꯡꯒ ꯁꯥꯟꯅꯔꯨꯅꯤ
ꯑꯥ
ꯑꯉꯥꯡ ꯍꯥꯏꯗꯤ ꯀꯩꯝ ꯇꯧꯗꯝꯅꯤꯅꯀꯣ ꯍꯥꯏꯗꯤ ꯈꯤꯇꯪ ꯆꯠꯄ ꯀꯥꯟꯗ ꯋꯥꯕꯅ ꯍꯥꯜꯂꯦꯕ
ꯑꯥ
ꯁꯨꯡꯆꯠꯁꯨ ꯆꯠꯇ꯭ꯔꯝꯅꯤꯅꯀꯣ
ꯑꯗꯨꯅꯦ ꯑꯩꯅ ꯍꯥꯏꯔꯤꯗꯣ ꯋꯥꯔꯁꯨ ꯋꯥꯅ ꯅꯣꯡꯃ ꯆꯩꯔꯥꯎ ꯆꯤꯡ ꯀꯥꯕ ꯍꯧꯔꯣ ꯑꯗꯨ ꯃꯊꯪ ꯃꯊꯪ
ꯑꯣ ꯆꯩꯔꯥꯎ ꯆꯤꯡ ꯀꯥꯕ ꯍꯥꯏꯔꯒ ꯑꯩ ꯆꯩꯔꯥꯎ ꯆꯤꯡ ꯍꯟꯗꯛꯀꯤ ꯀꯥꯔꯨꯏꯕꯀꯣ ꯍꯟꯗꯛ ꯀꯤ ꯁꯤ ꯗꯦꯠ ꯀꯌꯥꯗꯅꯣ ꯈꯪꯗꯦ ꯀꯥꯔꯨꯏꯕ
ꯎꯝ ꯑꯣ ꯑꯣ ꯀꯥꯔꯨꯏꯌꯦꯕ
ꯍꯣꯏ ꯀꯥꯔꯨꯔꯦꯕ ꯑꯗꯨꯒꯤꯗ ꯑꯗꯨ ꯍꯜꯂꯛꯄꯗꯒꯤ ꯅꯥꯕꯗꯨꯅ ꯗ꯭ꯔꯤꯞ ꯌꯥꯜꯂꯦ
ꯑꯩꯁ ꯀꯗ꯭ꯔ ꯅꯪꯒꯤꯗꯨꯗꯤ
ꯗ꯭ꯔꯤꯞ ꯌꯥꯜꯂꯦ ꯑꯗꯨꯒꯤ ꯑꯗꯨꯒꯤ ꯋꯤꯛꯇꯨꯗꯅꯦ ꯑꯩ ꯑꯅꯤꯔꯛ ꯗꯣꯛꯇꯔꯗ ꯄꯨꯈꯠꯂꯦ
ꯎꯝ ꯎꯝ ꯀꯔꯤꯅꯣꯅꯦ ꯅꯪꯒꯤꯁꯤꯗꯤ ꯕꯦꯔꯥ ꯀꯥꯗ꯭ꯔꯣ ꯌꯥꯝ ꯂꯨꯕ ꯐꯤꯕꯝꯅꯤꯅꯦ ꯅꯪꯉꯒꯤꯁꯦ
ꯍꯣꯏ ꯑꯩꯗꯤ ꯊꯨꯕꯅꯦ ꯅꯥꯕꯗꯤ ꯍꯧꯖꯤꯛ ꯍꯧꯖꯤꯛ ꯋꯥꯔꯤ ꯁꯥꯟꯅꯔꯝꯕꯒꯅꯦ ꯍꯣꯔꯦꯟ ꯉꯥꯛꯇꯪ ꯂꯩꯔ ꯅꯥꯔꯛꯄꯁꯨ ꯈꯪꯗꯦꯕ
ꯑꯥ ꯑꯥ ꯁꯤꯁꯨ ꯁꯤꯈꯅꯨꯀꯣ
ꯑꯁ ꯅꯪ ꯅꯪ ꯂꯥꯛꯄ ꯅꯪꯗꯧ ꯃꯥꯟꯗ꯭ꯔꯦꯀꯣ
ꯄꯣꯔꯁꯦ ꯍꯣꯏ ꯌꯥꯝ ꯄꯤꯖꯅꯤꯡꯕꯅꯦꯀꯣ ꯂꯩꯈꯤꯌꯨ ꯂꯩꯈꯤꯌꯨ ꯍꯤꯡꯃꯤꯟꯅꯈꯤꯁꯤ
ꯂꯩꯕꯤꯒꯤꯈꯣ ꯂꯩꯕꯤꯈꯣ ꯍꯥꯏꯌꯣ
ꯎꯝ ꯅꯌꯥ ꯂꯩꯕꯤꯒꯦꯀꯣ ꯍꯥꯏꯕ ꯂꯩꯕꯤꯒꯦꯈꯣ ꯂꯩ ꯂꯩꯕꯤꯒꯦꯈꯣ ꯆꯅꯤꯡꯗ꯭ꯔꯕꯥ ꯍꯥꯏꯁꯦ
ꯅꯪꯒꯤ ꯕꯣꯔꯥꯗꯣ ꯉꯥꯏꯕ ꯉꯝꯗꯧ ꯃꯥꯟꯗ꯭ꯔꯦ
ꯑꯁ ꯃꯤꯒꯤ ꯕꯣꯔꯥ ꯆꯥꯔꯨꯔꯒꯦ ꯍꯥꯏꯔꯣ ꯑꯗꯨꯗꯤ
ꯕꯣꯔꯥ ꯆꯥꯗꯅ ꯑꯗꯨꯝ ꯇꯠꯇꯣꯔꯔꯕ ꯀꯩꯅꯣꯝ ꯇꯧꯔꯦ
ꯎꯝ ꯑꯩꯒꯤ ꯕꯣꯔꯥ ꯉꯥꯏꯕ ꯉꯝꯗꯕ ꯃꯤ ꯕꯣꯔꯥ ꯆꯥꯔꯣꯏꯒꯦꯔꯥ ꯈꯟꯕ
ꯃꯤꯒꯤ ꯑꯣꯏ ꯆꯥꯔꯁꯤꯔ
ꯎꯝꯗꯤꯅꯦ ꯌꯥꯝ ꯉꯥꯏ ꯉꯝꯗꯕꯣ ꯍꯥꯏꯁꯦ
ꯉꯥꯏꯉꯝꯗꯦ ꯑꯩꯗꯤ ꯌꯥꯝꯅ ꯑꯩꯅ ꯈꯟꯅꯤꯡꯕꯁꯦ ꯈꯨꯗꯛ ꯈꯨꯗꯛꯇ ꯇꯧꯕ ꯄꯥꯝꯃꯦ ꯑꯩꯗꯤ
ꯑ ꯑꯥ ꯅꯪꯒꯤ ꯕꯣꯔꯥ ꯁꯦ ꯑꯗꯨꯗꯤ ꯈꯔ ꯂꯨꯗ꯭ꯔ
ꯂꯨꯏꯌꯦ ꯈꯔ
ꯕꯣꯔꯥ ꯈꯛꯇꯅ ꯌꯥꯔꯕꯣ ꯍꯥꯏꯁꯦ
ꯌꯥ
ꯄꯦꯟꯖꯔꯕꯒꯣ ꯕꯣꯔꯥꯅ
ꯌꯥꯗꯦ ꯅꯣꯏꯒꯤ ꯀꯩꯅꯣ ꯊꯣꯡꯕꯗꯣ ꯆꯥꯟꯈꯤꯅꯤ ꯅꯠꯇꯦ ꯄꯣꯛ ꯊꯣꯡꯕꯗꯣ
ꯑ ꯑꯣ ꯑ ꯑ ꯄꯣꯛ ꯊꯣꯡꯕ
ꯑꯣꯛ ꯊꯣꯡꯕꯗꯣ
ꯎꯝ
ꯈꯪꯉꯕ
ꯈꯪꯉꯦ ꯈꯪꯉꯦ ꯑꯗꯨꯝ ꯅꯪꯅ ꯆꯥꯅꯤꯡꯕ ꯃꯑꯣꯡꯁꯦ ꯀꯔꯤ ꯀꯔꯤꯅ ꯀꯔꯝꯕꯅꯣ ꯈꯗꯦꯅꯦ ꯗꯁꯨꯝ
ꯊꯥꯎ ꯌꯥꯎꯗꯅ ꯊꯣꯡꯕꯅꯦ
ꯑꯥ ꯑꯥ
ꯀꯥꯎꯏꯀꯣ ꯃꯤꯗꯤ ꯌꯥꯝ ꯊꯨꯅ ꯃꯤ ꯌꯥꯝ ꯂꯩꯕꯒꯤ ꯈꯪꯗꯦꯀꯣ
ꯃꯤ ꯁꯤ ꯁꯦ ꯀꯃꯥꯏꯅ ꯍꯥꯏꯁꯤꯔ ꯃꯤ ꯃꯤꯒꯤ ꯏꯁꯇꯥꯏꯜꯗ ꯑꯗꯨꯝ ꯃꯁꯥ ꯃꯁꯥꯒꯤ ꯏꯁꯇꯥꯏꯜ ꯂꯩꯔꯒ ꯊꯣꯡꯕꯅꯤꯅ ꯑꯗꯨꯒꯤ ꯀꯔꯝꯕꯗ ꯆꯥꯅꯤꯡꯕꯅꯣ ꯁꯨꯝ ꯈꯟꯕ ꯋꯥꯅꯤꯗ ꯑꯥꯎ ꯌꯥꯎꯗꯕꯤꯗ ꯈꯔ ꯉꯧꯊꯣꯛꯑꯒ
ꯑꯥ ꯑꯥ ꯑꯥ ꯃꯅꯨꯡꯁꯥ ꯊꯣꯛꯑꯕꯗꯣ ꯑꯗꯨꯗꯤ ꯌꯥꯝ ꯍꯥꯎꯕꯅꯤꯅꯦ ꯑꯩꯁꯨ ꯑꯗꯨꯨꯗꯤ ꯌꯥꯝ ꯆꯥꯅꯤꯡ
ꯑꯗꯨꯁꯨ ꯑꯩ ꯐꯣꯟꯗ ꯎꯏꯌꯦꯕꯀꯣ ꯁꯤꯡꯖꯨꯒ ꯇꯧꯋꯦꯕ ꯑꯗꯨꯗꯣ ꯌꯥꯝ ꯍꯥꯎꯗꯧ ꯃꯥꯜꯂꯦ
ꯑꯥ ꯑꯥ ꯑꯥ ꯇꯧꯕꯅꯦ ꯍꯣꯏ
ꯃꯅꯥ ꯃꯁꯤꯡꯒ ꯍꯥꯞꯄꯒ
ꯑꯣ
ꯊꯨ ꯀꯩ ꯈꯪꯗꯦ ꯌꯥꯝ ꯍꯥꯞꯄꯦ ꯃꯔꯤꯡꯒꯤ
ꯃꯨꯠ ꯀꯩꯅꯣꯗꯣ ꯃꯨꯊ꯭ꯔꯨꯕꯤꯒꯤ ꯃꯅꯥꯗꯣ
ꯑ
ꯑꯗꯨ ꯍꯣꯏꯒꯗꯣ ꯍꯥꯞꯄꯗ ꯍꯥꯞꯕꯅꯤꯅꯦ
ꯍꯣꯏ ꯃꯌꯥꯝ ꯇꯤꯟ ꯌꯣꯠꯃꯤꯟꯅꯁꯦ ꯑꯗꯣ ꯑꯩ ꯍꯧꯖꯤꯛꯇꯤ ꯆꯥꯅꯤꯡꯗꯦ ꯈꯅꯥꯎꯖꯦ ꯅꯥꯕꯅꯤꯅ
ꯑꯥ ꯑꯩꯗꯤ ꯌꯥꯝ ꯌꯣꯟꯅꯤꯡꯉꯤ ꯌꯥꯝ ꯆꯥꯅꯤꯡꯉꯤ ꯍꯧꯖꯤꯛꯁꯦ
ꯑꯨꯝ ꯑꯩꯗꯤ ꯁꯤꯡꯖꯨ ꯑꯗꯨꯃꯥꯏꯅ ꯃꯦꯠꯄꯗꯨ ꯑꯗꯨ ꯆꯥꯅꯤꯡꯉꯦ ꯑꯗꯨꯒ ꯃꯅꯨꯡꯁ ꯊꯣꯡꯕꯗꯣ ꯍꯧꯖꯤꯛ ꯍꯧꯨꯖꯤꯛꯀꯤꯅꯤ ꯅꯠꯇꯦꯀꯣ ꯑꯗꯨꯝ ꯆꯥꯅꯤꯡꯉꯦꯕ ꯑꯩꯗꯣ ꯑꯗꯨ ꯌꯥꯝ ꯄꯥꯝꯃꯦꯕ
ꯑꯥ ꯑꯗꯨꯒ ꯀꯩꯅꯣ ꯑꯃꯗꯣ ꯀꯃꯥꯏꯅ ꯀꯧꯒꯦ ꯅꯣꯏ ꯀꯩꯅꯣꯗꯣ ꯑꯥ ꯅꯠꯇꯦ ꯅꯠꯇꯦ ꯏꯟꯇꯦꯁ ꯇꯥꯏꯈꯣꯏ ꯀꯩꯅꯣ ꯑꯃ ꯃꯅꯨꯡꯗ ꯀꯩꯅꯣ ꯇꯧꯔꯒ ꯑꯗꯨꯝ ꯌꯣꯟꯕꯗꯣ ꯈꯪꯕ꯭ꯔꯥ ꯀꯃꯥꯏ ꯍꯥꯏꯗꯣꯏꯅꯣ ꯑꯩ ꯑꯩꯈꯣꯏꯗꯗꯤ ꯑꯗꯨ ꯏꯟꯇꯦꯁꯇꯥꯏꯟꯅꯦꯕ ꯃꯔꯤꯟꯅꯦꯕ ꯃꯔꯤꯟꯗꯣ ꯀꯩ ꯅꯣ ꯎꯝ ꯃꯔꯤꯟꯒꯤ ꯃꯅꯨꯡꯗ ꯏꯒꯨꯝꯕ ꯍꯥꯞꯆꯜꯂꯒꯀꯣ
ꯑꯥ ꯑꯥ
ꯍꯥꯥꯒꯨꯝꯕ ꯀꯂꯦꯖꯒꯨꯝꯕ ꯐꯖꯅ ꯀꯛꯑꯒ ꯃꯅꯨꯡꯗ ꯍꯥꯞꯆꯤꯜꯂꯒ ꯀꯩ ꯀꯩꯅꯣ ꯃꯔꯣꯏ ꯃꯌꯥꯝ ꯍꯥꯞꯆꯤꯜꯂꯒ ꯑꯗꯨꯃꯥꯏꯅ ꯇꯧꯕꯗꯨꯣ
ꯁꯣꯁꯦ ꯁꯦꯝꯕꯗ
ꯑꯥ ꯑꯥ ꯑꯣꯛ ꯃꯔꯤꯟꯗꯨ
ꯄꯣꯡ ꯃꯔꯤꯟꯗꯣ ꯑꯗꯨꯗꯣ ꯑꯩ ꯍꯟꯗꯛ ꯆꯥꯕ ꯆꯠꯂꯨꯅꯤ ꯀꯩꯅꯣꯗ ꯁꯣꯝꯕꯣꯡꯗ ꯆꯥꯕ
ꯑꯥ ꯑꯥ ꯑꯥ ꯑꯗꯨꯅꯦ ꯑꯗꯨꯗꯣ ꯑꯩꯈꯣꯏꯗꯨꯀꯣ ꯑꯩꯁ ꯌꯥꯝ ꯅꯨꯡꯉꯥꯏꯔꯦꯅꯦ ꯃꯤꯗꯤ ꯆꯠꯀꯅꯨꯗ ꯆꯠꯀꯅꯨꯗ
ꯀꯩꯒꯤ ꯅꯪꯅꯁꯨ ꯄꯤꯖꯔꯣꯏ ꯅꯪꯗꯤ ꯂꯤꯛꯇꯅ ꯑꯗꯨꯝ ꯂꯩꯍꯧꯔꯅꯤ
ꯑꯗꯨ ꯑꯣꯏꯔꯁꯨ ꯆꯠꯀꯅꯨꯗ
ꯑꯩꯗꯣ ꯑꯩ ꯆꯥꯕ ꯐꯪꯗ꯭ꯔꯗꯤ
ꯐꯪꯗ꯭ꯔꯁꯨ ꯀꯥꯏꯗꯦ ꯀꯩꯅꯣ ꯊꯣꯛꯂꯛꯑꯀꯥꯟꯗ ꯆꯥꯔꯁꯦ ꯀꯥꯏꯅ ꯑꯗꯨꯒ ꯑꯩꯈꯣꯏ ꯀꯩꯅꯣ ꯑꯩꯈꯣꯏ ꯎꯝ ꯏꯃꯥꯟꯅꯕꯤ ꯑꯃ ꯀꯣ ꯈꯨꯟꯗ ꯑꯗꯨꯝ ꯂꯩꯃꯤꯟ ꯈꯨꯟꯒꯤ ꯏꯃꯥꯟꯅꯕꯤ ꯈꯣꯏꯅꯦꯕ ꯑꯗꯨ ꯃꯆꯦꯗꯣ ꯑꯗꯨ ꯅꯪ ꯍꯧꯖꯤꯛ ꯍꯥꯏꯕ ꯃꯐꯝꯗ ꯑꯗꯨꯗꯣ ꯃꯣꯏꯒꯤ ꯃꯥ ꯑꯗꯨꯗ ꯂꯨꯍꯣꯡꯕꯅꯦꯕ ꯆꯦꯟꯕꯅꯦꯕ
ꯑꯗꯨꯒꯤ ꯑꯥ ꯀꯩꯅꯣ ꯑꯃꯨꯛ ꯍꯥꯏꯒꯦ ꯁꯤ ꯂꯣꯏꯔꯗꯤ ꯑꯗꯨꯗꯣ ꯑꯗꯨꯝ ꯆꯥꯕ ꯆꯠꯁꯦ ꯍꯥꯏꯕꯅꯦꯕ ꯑꯗꯨ ꯑꯩꯈꯣꯏꯗ ꯑꯗꯨꯝ ꯁꯪꯗꯕꯗꯨꯒꯤ ꯑꯁ ꯆꯠꯍꯧꯗ꯭ꯔꯦ ꯎꯄꯥꯏ ꯂꯩꯇ꯭ꯔꯦ ꯍꯧꯖꯤꯛꯇꯤ ꯑꯗꯣ
ꯑꯩꯗꯣ ꯒꯥꯔꯤ ꯊꯧꯕ ꯇꯝꯕꯀꯣ ꯇꯝꯃꯦꯕ ꯊꯝꯕꯗꯣ ꯑꯩ ꯃꯃꯥꯡꯗ ꯑꯗꯣꯝ ꯁꯥꯏꯠꯇ ꯊꯧꯕ ꯇꯝꯃꯨꯔꯦꯕꯀꯣ ꯑꯁ
ꯑꯥ ꯈꯔꯥ ꯅꯩꯔꯨꯔꯦꯕ
ꯅꯩꯕꯥ ꯅꯠꯇꯦꯅꯦ ꯇꯨꯁꯤꯟꯂꯤꯅꯤ ꯁꯟ ꯃꯌꯥꯝ ꯂꯩꯔꯝꯕꯥ ꯑꯗꯨꯗ
ꯑꯥ
ꯀꯤꯗꯦꯗꯅꯥꯀꯣ
ꯎꯝ
ꯎꯝ ꯃꯃꯥꯡꯗꯨꯅ ꯑꯃꯨꯛ ꯂꯥꯏ ꯈꯣꯏꯔꯝꯕ ꯆꯠꯄ ꯀꯥꯟꯗ ꯑꯩ ꯊꯧꯔꯛꯀꯦ ꯑꯩ ꯊꯧꯔꯛꯀꯦꯅ ꯊꯧꯔꯦ ꯑꯗꯨꯒꯅ ꯗ꯭ꯔꯦꯁ ꯀꯩ ꯄꯨꯂꯞ ꯃꯌꯥꯝꯅꯥ ꯁꯣꯛꯇ꯭ꯔꯣ ꯁꯣꯛꯇ꯭ꯔꯣ ꯁꯣꯛꯇ꯭ꯔꯣ ꯍꯥꯏꯌꯦ ꯁꯣꯛꯇꯦ ꯁꯣꯛꯇꯦ ꯍꯥꯏꯌꯦ
ꯎꯝ ꯑꯗꯨꯗꯣ ꯀꯩꯅꯣꯗꯣ ꯅꯪ ꯍꯧꯖꯤꯛ ꯍꯥꯏꯔꯤꯕ ꯃꯐꯝꯗꯣ
ꯑꯁ
ꯑꯗꯨꯗꯣ ꯃꯣꯏꯗꯣ ꯀꯩꯅꯣ ꯈꯛꯇ ꯅꯠꯇꯕꯅꯤꯅꯦ ꯑꯃ ꯑꯨꯛ ꯃꯔꯤꯟꯗ ꯈꯛꯇ ꯅꯠꯇꯕ ꯑꯃ ꯔꯥꯏꯁ ꯕꯤꯌꯔ ꯈꯣꯏꯒ ꯃꯌꯥꯝ ꯂꯩꯕꯅꯤꯀꯣ ꯑꯥꯍꯥꯎ ꯍꯥꯎꯕ ꯊꯛꯁꯤꯟꯂꯒ ꯇꯔꯥꯏ ꯇꯧꯁꯤꯟꯂꯣ
ꯑꯗꯨ ꯍꯣꯏ ꯌꯣꯟꯗꯤ ꯌꯣꯜꯂꯦ ꯑꯗꯨ ꯑꯩ ꯑꯃꯨꯛ ꯇꯦꯁ ꯇꯧꯗ꯭ꯔꯤ ꯑꯩ ꯃꯅꯝꯗ ꯌꯥꯝ ꯍꯥꯏꯅꯗꯧ ꯃꯥꯟꯗꯦ
ꯎꯝ ꯌꯥꯝ ꯍꯥꯎꯕꯅꯦꯀꯣ ꯌꯥꯝ ꯍꯥꯎꯕꯅꯦ ꯍꯩꯅꯔꯣꯏ ꯀꯥꯏꯅ
ꯅꯪ ꯅꯪ ꯊꯥꯛꯑꯝꯒꯅꯤ
ꯑꯩꯗꯤ ꯀꯩꯅꯣ ꯑꯗꯨꯗꯤ ꯊꯛꯇꯦ ꯍꯣꯏ ꯑꯃ ꯔꯥꯏꯁ ꯕꯤꯌꯔꯗꯣ ꯍꯥꯎꯕꯅꯦ ꯀꯣ ꯑꯁꯦꯡꯕ ꯑꯃ ꯊꯛꯈ꯭ꯔꯗꯤ ꯑꯃꯨꯛ ꯍꯟ ꯍꯟ ꯊꯛꯅꯤꯡꯉꯛꯀꯅꯤꯀꯣ ꯅꯪꯒꯤꯗꯣ
ꯈꯪꯗꯦ ꯑꯃꯐꯧ ꯊꯛꯇ꯭ꯔꯤ ꯑꯩꯗꯤ
ꯑꯗꯨꯗꯣ
ꯑꯥ
ꯌꯥꯝ ꯊꯛꯑꯗꯤ ꯐꯖꯅ ꯉꯥꯎꯕꯅꯦꯀꯣ ꯑꯗꯣ ꯌꯥꯝ ꯊꯛꯇ꯭ꯔꯗꯤ
ꯑꯁ ꯑꯩꯕꯨ ꯃꯤꯅ ꯌꯨꯊꯛꯄꯤ ꯍꯨꯏꯁꯀꯤ ꯊꯛꯄꯤ ꯌꯨꯊꯛꯄꯤ ꯇꯧꯕꯥ ꯗꯣ
ꯇꯧꯔꯣꯏꯗ ꯀꯩ ꯍꯥꯏꯁꯤꯔ ꯔꯥꯏꯁ ꯕꯤꯌꯔ ꯈꯣꯏꯗꯤ ꯀꯩ ꯍꯥꯏꯁꯤꯔꯥ ꯌꯥꯝ ꯑꯗꯨꯝ ꯊꯛ ꯑꯗꯤ ꯀꯩꯁꯨ ꯀꯥꯏꯗꯦ ꯀꯩꯅꯣ ꯔꯥꯏꯁ ꯕꯤꯌꯔ ꯊꯛꯄꯕꯨ
ꯈꯪꯗꯦꯗ ꯑꯩ ꯑꯗꯨꯏꯗ ꯇꯦꯁ ꯇꯧ
ꯌꯥꯝ ꯊꯛꯑꯗꯤꯀꯣ ꯍꯥꯎꯕꯅꯦ ꯍꯥꯎꯕꯅꯦ ꯊꯤ ꯍꯥꯎꯕꯅꯦ ꯍꯟꯖꯤꯟ ꯍꯟꯖꯤꯟ ꯊꯛꯅꯤꯡꯉꯛꯀꯅꯤ ꯅꯪꯗꯣ
ꯉꯥꯎꯊꯔꯀꯥꯟꯗ ꯍꯣꯏ ꯀꯥꯏ
ꯑ ꯑ ꯇꯧꯔꯛꯀꯅꯨ ꯑꯁꯦꯡꯕꯅꯦ ꯑꯗꯨꯗꯨꯀꯣ
ꯑ ꯅꯪ ꯌꯥꯝ ꯆꯥꯎꯔꯝꯗꯧ ꯃꯥꯜꯂꯤꯀꯣ
ꯌꯥꯝ ꯊꯛꯑꯁꯨ ꯀꯩ ꯍꯥꯏꯁꯤꯔꯥ ꯊꯛꯄꯁꯨ ꯉꯝꯕ ꯍꯥꯎꯁꯨ ꯍꯥꯎꯕ ꯑꯗꯨꯕꯨ ꯌꯥꯝ ꯊꯛꯆꯜꯂꯒ ꯉꯥꯎꯁꯨ ꯉꯥꯎꯕ ꯉꯥꯎꯅꯤꯡꯉꯁꯨ ꯌꯥꯕ
ꯁꯦꯁ ꯃꯤꯗꯤ ꯌꯥꯝ ꯇꯧꯋꯤꯀꯣ
ꯌꯥꯝ ꯅꯨꯡꯉꯥꯏꯕꯅꯤꯀꯣ
ꯌꯥꯝ ꯇꯧꯋꯤ ꯀꯣ ꯁꯑꯣꯝꯕꯣꯡꯗ ꯀꯥꯡ ꯀꯥꯡ ꯅꯨꯃꯤꯠꯇ ꯆꯠꯀꯅꯤ
ꯆꯠꯄꯤꯌꯨ ꯆꯠꯄꯤꯌꯨ ꯑꯍꯥꯎꯒ ꯑꯍꯥꯎꯕꯗꯣ ꯑꯗꯨꯒ ꯆꯥꯕꯈꯣꯏꯗꯣ ꯈꯔ ꯈꯔ ꯊꯥꯒꯠꯄꯤꯌꯨ ꯑꯩꯈꯣꯏꯁꯨ ꯌꯦꯡꯒꯦ ꯌꯦꯡꯉꯒ ꯄꯦꯟꯖꯒꯦ
ꯊꯥꯕꯤꯔꯣꯏ ꯊꯥꯕꯤꯔꯣꯏ